ꯇꯥꯔꯦ ꯇꯥꯔꯦ ꯀꯗꯩꯅꯣ
ꯋꯥꯀꯤꯡ ꯁꯨꯝ ꯊꫭꯛꯐꯝꯕꯅꯦ ꯑꯁꯤ ꯋꯦꯗ꯭ꯔꯁꯤꯗꯗꯤ
ꯊ
ꯁꯤ ꯋꯦꯗꯔꯁꯤꯗ ꯑꯍꯥꯎꯕ ꯑꯃꯒ ꯆꯥꯅꯤꯡꯗ꯭ꯔꯣ
ꯑꯁ ꯋꯦꯗꯔꯁꯦ ꯀꯃꯥꯏꯅ ꯇꯧꯒꯦ ꯑꯍꯥꯎ ꯆꯥꯅꯤꯡꯗ꯭ꯔꯩ
ꯃꯦ ꯍꯥꯏꯔꯤꯁꯦ
ꯍꯥꯏꯕꯗꯤ ꯎ ꯁꯥꯥꯁꯦ ꯌꯥꯝꯅ ꯁꯥꯔꯒ ꯅꯣꯡꯁꯨ ꯑꯃꯨꯛ ꯃꯪꯉꯤꯗꯅ
ꯑꯗꯨꯅꯦ ꯍꯥꯏ
ꯂꯩꯕ ꯉꯝꯃꯤꯕꯕꯁꯤ ꯍ
ꯅꯤꯁꯥꯁꯨ ꯁꯥꯔꯞ ꯇꯧꯔ ꯅꯤꯁꯥꯁꯨ ꯑꯃꯨꯛ ꯁꯥꯏ ꯍꯥꯏꯕꯗꯤ ꯅꯨꯡꯊꯤꯟ ꯇꯥꯏꯃꯤꯡꯇꯗꯤ ꯌꯥꯝ ꯁꯥꯔꯒ ꯅꯨꯃꯤꯗꯥꯡ
ꯋꯗꯔꯁꯤꯒ ꯁꯥꯟꯅꯕ ꯑꯃ
ꯎꯝ ꯍꯥꯎꯕꯕꯗꯤꯁꯅꯤ ꯅꯨꯡꯊꯤꯟ ꯉ ꯁꯤꯟꯅꯕ ꯉꯝꯗꯦ ꯍꯥꯏꯕ
ꯀꯔꯤ ꯌꯥ
ꯇꯥꯗꯤꯅꯪꯒꯒꯥꯅ ꯈꯂꯉ
ꯀꯔꯤ ꯁꯥꯔꯣ ꯈꯪꯗꯦꯕ ꯍꯟꯗꯛꯀꯤꯁꯤꯗꯤ ꯀꯃꯦꯟꯒ ꯇꯥꯑꯦꯕ ꯑꯁꯥ ꯂ ꯆꯖ
ꯈꯪꯗꯦꯅꯦ ꯑꯩꯈꯣꯏ ꯏꯟꯚꯥꯏꯔꯣꯟꯃꯦꯟꯁꯦ ꯀꯃꯥꯏꯅ ꯇꯧꯗꯣꯏꯅꯣ ꯁꯥꯕꯁꯤꯅ ꯁꯨꯝ ꯁꯨꯝ ꯍꯦꯟꯒꯠꯂꯛꯏꯕ ꯌꯥꯝ ꯂꯥꯡꯉꯦꯅꯪ ꯀꯗꯥꯏꯗꯅꯣ
ꯍꯩꯁꯤ ꯋꯥꯀꯤꯡ ꯈꯂꯦ ꯍꯥꯏꯩꯁꯤ ꯗ
ꯌꯥꯝ ꯂꯥꯡꯉꯛꯀꯅꯣ
ꯁꯥꯏꯁꯥꯏ
ꯕꯣꯜ ꯌꯦꯡꯗ꯭ꯔꯣ
ꯀꯣꯜ ꯂꯤꯌꯦꯒ ꯐꯃꯔꯦ
ꯊꯕꯛ ꯏꯟꯈꯥꯡ ꯆꯠꯇ꯭ꯔꯣ ꯀꯃꯥꯏ ꯀꯃꯥꯏ ꯃꯇꯝ ꯂꯦꯔꯤꯒꯦ ꯅꯨꯡꯊꯤꯟꯗꯤ
ꯁꯤ ꯃꯇꯝꯁꯤꯕꯨ ꯊꯕꯛ ꯉꯥꯏꯍꯥꯛ ꯆꯠꯂꯨꯕꯒꯤ ꯀꯁꯇ ꯑꯁ ꯉꯥꯏꯀꯣ ꯑꯗꯨꯗꯤ ꯉꯥꯏꯀꯣ ꯑꯩ ꯉꯁꯥꯏꯗꯤ ꯉꯁꯥꯏ ꯈꯔ ꯂꯩꯇꯕꯅꯤ ꯃꯤ ꯈꯔ ꯂꯩꯇꯕꯗ ꯆꯪꯉꯦꯕꯄꯥꯏꯕꯨ
ꯑꯩ ꯇꯥꯗꯦ ꯅꯪ ꯉꯍ ꯈꯤꯇꯪ ꯂꯥꯎꯔꯥꯎꯑꯣ
ꯄꯥꯏꯌꯨ ꯉꯥꯏꯈꯣꯕ ꯑꯩ ꯉꯁꯥꯏꯕꯇ ꯆꯪꯒꯦꯕ
ꯌꯥꯔꯣꯏꯌꯦ ꯑꯗꯣ ꯑꯗꯨꯝ ꯁꯥꯔꯛꯑꯣ ꯄꯥꯏꯌꯣ ꯍꯥꯏꯕꯗꯣ ꯀꯩꯅꯣꯅꯤ
ꯀꯁꯨ ꯇ ꯍꯥꯏ
ꯑꯗꯨꯝ ꯇꯥꯗꯕꯗꯣ ꯐꯖꯅ ꯑꯆꯤꯛꯄꯗ ꯂꯩꯔꯛꯑꯣ
ꯑꯁꯤꯄꯗꯧ ꯑꯩ ꯆꯪꯈꯤꯦ ꯍꯥꯏꯈꯣ ꯑꯁꯤ ꯀꯗꯧ ꯆꯪꯄ ꯍꯥꯏꯌꯣꯛꯛꯇꯅ ꯍꯥꯏꯈꯣ
ꯎꯝ
ꯇ ꯇꯕ꯭ꯔꯣ
ꯑꯣ ꯇꯥꯕꯨꯗꯤ ꯇꯥꯏꯌꯦ ꯌꯥꯝ ꯃꯈꯣꯟꯗꯣ
ꯑꯣ ꯌꯥꯔꯦ ꯇꯥꯗꯅꯕꯅꯕꯩ ꯑꯁꯤꯅ ꯃꯂꯅ ꯍꯥꯏ ꯆ ꯕ
ꯉꯁꯦ ꯋꯦꯗꯔꯁꯦ ꯀꯌꯥ ꯅꯨꯡꯉꯥꯏꯇꯦꯅꯦ
ꯋꯦꯗꯔꯁꯤꯅꯗꯤ ꯀꯔꯤꯝ ꯈꯜꯂꯤ
ꯍꯥꯥ
ꯈꯣ ꯑꯩ ꯁꯟꯦ ꯇꯥꯗꯅ ꯑꯥ ꯌꯥꯔꯦ ꯁ꯭ꯋꯥꯏꯗꯗꯤ ꯇꯥꯑꯔꯣꯏ ꯈꯔ ꯏꯪꯁꯤ ꯑꯗꯨꯅꯤ
ꯂꯥꯡ ꯋꯥꯕꯥ ꯀꯧꯕ ꯇꯔꯦ ꯋꯥꯗ
ꯍꯣꯏ ꯇꯥꯗ꯭ꯔꯦ ꯈꯔ ꯍꯟꯗꯛ ꯐꯣꯟꯗꯣ ꯉꯥꯡꯕꯗ ꯄꯤꯛꯑꯦ
ꯀꯂꯀꯦ ꯀꯂꯛ ꯑꯁꯤꯒꯤ ꯋꯦꯗꯔꯁꯤꯗ
ꯑꯣ ꯇꯥꯗ꯭ꯔꯦ ꯇꯥꯗ꯭ꯔꯦ ꯑꯥ
ꯌꯥꯝ ꯜꯂꯤꯕꯅꯦ
ꯌꯦꯗ꯭ꯔꯦ
ꯑꯗꯨꯗ ꯍꯪꯉꯛꯑꯣ ꯀꯩꯗꯧꯔꯒꯦ ꯁꯠ ꯁꯠ ꯈꯨꯝꯅꯕ ꯉꯥꯏꯔꯕꯅꯦ ꯍꯥꯏꯔꯛꯑꯣ ꯍꯥꯏꯕ ꯈꯨꯝꯗꯨꯃꯛ ꯉꯥꯏꯔꯕꯅꯤ ꯑꯍ ꯌꯦ ꯍꯦ ꯍꯊ
ꯈꯨꯝꯅꯕ ꯉꯥꯏꯔꯕꯅꯤ ꯅꯪ ꯍꯥꯏꯕꯗꯤ ꯌꯥꯗꯕ꯭ꯔꯥ
ꯋꯥꯔꯤꯁꯤꯦ ꯊꯪꯔ ꯍꯛꯄꯣ
ꯎꯝ ꯑꯩꯗꯤ ꯃꯁꯥꯃꯦꯒꯗꯧꯕ ꯅꯣꯏ ꯃꯩ ꯏꯁꯤꯡ ꯀꯃꯥꯏꯅ ꯇꯧ ꯇꯧꯔꯤꯒꯦ
ꯍꯧꯖꯤꯛꯀꯥꯟ ꯃꯩ ꯏꯁꯤꯡꯕꯨ ꯀꯩꯅꯣ ꯀꯌꯥ ꯅꯨꯡꯉꯥꯏꯕ ꯌꯧꯗꯦꯗ
ꯑꯣ
ꯑꯗꯣ ꯅꯣꯏ ꯅꯣꯏꯒꯤꯗꯤ ꯀꯃꯥꯏ ꯀꯃꯥꯏ ꯇꯧꯕꯈꯤꯒꯦ
ꯑꯩꯈꯣꯏꯒꯤꯁꯦ ꯑꯩꯈꯣꯏꯁꯨ ꯅꯨꯡꯉꯥꯏꯇꯦꯗ ꯃꯩ ꯇꯣꯇꯤꯒ ꯂꯥꯛꯇ ꯀꯨꯏꯔꯦ ꯉꯁꯥꯏ ꯏꯁꯤꯡ ꯂꯧꯋꯦ ꯑꯩꯈꯣꯏꯒꯤ ꯃꯩ ꯂꯥꯛꯃꯟꯗꯗꯅ
ꯃꯩꯁꯤꯅ ꯆꯥꯡ ꯅꯥꯏꯅ ꯊꯥꯕꯤꯔꯛꯦ ꯗꯤ ꯅꯨꯡꯉꯥꯏꯒꯗꯧꯕ ꯆꯥꯡꯁꯨ ꯅꯥꯏꯗꯦ ꯑꯗꯨꯗ ꯇꯣꯇꯤ ꯐꯪꯉꯤ ꯆꯥꯡ ꯅꯥꯏꯅꯗꯤ ꯊꯥꯕꯤꯗꯦ
ꯑ
ꯃꯣꯏꯅ ꯆꯥꯡ ꯅꯥꯏꯅ ꯊꯥꯕꯤꯔꯗꯤ ꯑꯩꯈꯣꯏꯁꯨ ꯄ꯭ꯔꯖꯥ ꯑꯩꯈꯣꯏꯁꯨ ꯈꯔ ꯅꯨꯡꯉꯥꯏꯒꯗꯧꯕ
ꯆꯥꯡꯅꯔꯒ ꯃꯩꯅꯦꯅ ꯉꯥꯏꯍꯥꯟ ꯂꯩ ꯃꯩ ꯃꯨꯈ꯭ꯔꯅꯤ ꯑꯗꯒꯤ ꯅꯨꯡꯗꯥꯡꯁꯤꯅ ꯀꯩꯅꯣ ꯇꯧꯔꯅꯤ
ꯑꯩꯅ ꯈ꯭ꯋꯥꯏꯗꯒꯤ ꯈꯣꯏꯗꯧ ꯁꯧꯒꯠꯄꯁꯦ ꯅꯨꯡꯁꯥ ꯁꯥꯕ ꯇꯥꯏꯃꯤꯡꯁꯤꯗ ꯃꯩ ꯃꯨꯊꯠꯈ꯭ꯔꯅꯤꯕ ꯑꯗꯨꯗ ꯑꯩꯈꯣꯏꯁꯦ ꯀꯃꯥꯏꯅ ꯃꯇꯝ ꯂꯦꯜꯂꯨ ꯍꯥꯏꯅꯣ ꯁꯤꯅꯤꯗ
ꯃꯩꯁꯦ ꯃꯨꯠꯊꯠꯈ꯭ꯔꯅꯤ ꯑꯍꯤꯡꯁꯦ ꯇꯨꯝꯉꯝꯃꯔꯣꯏ ꯁꯥꯕꯅꯤꯅ
ꯑꯗꯨꯗꯒꯤ ꯑꯃꯨꯛ ꯍꯡ ꯅꯨꯃꯤꯗꯥꯡ ꯈꯤꯇꯪ ꯊꯪꯖꯤꯜꯂꯛꯄ ꯃꯩꯁꯦ ꯃꯨꯊꯠꯈ꯭ꯔꯅꯤ ꯑꯗꯩ ꯍꯟꯗꯛꯀꯤ ꯁꯥꯕ ꯈꯨꯠꯁꯥ ꯍꯟꯗꯛꯀꯤ ꯁꯥꯕ ꯈꯨꯠꯁꯥꯜꯂ ꯁꯥꯥꯏꯔꯦ ꯑ ꯍꯥꯟꯅ ꯁꯥꯕ ꯆꯥꯕꯗꯒꯤ ꯗꯕꯜ ꯇꯥꯏꯝꯁꯇꯅꯤ ꯁꯥꯔꯤꯁꯦ
ꯎꯝ
ꯁꯤꯗꯩꯁꯤꯗ ꯀꯃꯥꯏꯅ ꯇꯨꯝꯗꯣꯏꯅꯣ ꯃꯈꯣ
ꯄꯨꯔꯥ ꯊꯥꯏꯅꯗꯤ ꯇꯨꯝꯃꯒꯝꯕꯅꯤ ꯐꯦꯟ ꯊꯥꯗ꯭ꯔꯗꯤ ꯍꯧꯖꯤꯛꯇꯤ ꯐꯦꯟ ꯊꯥꯗ꯭ꯔꯦꯁꯨ ꯇꯨꯝ ꯇꯨꯝꯕ ꯉꯝꯗ꯭ꯔꯦ
ꯁꯦꯞꯇꯦꯝꯕꯔ
ꯀꯗꯅ
ꯇꯣꯄ ꯌꯎꯔꯛꯄꯁꯤ ꯏꯪꯉꯕꯅꯤ ꯍꯧꯖꯤꯛꯇꯤ ꯇꯥꯏꯗꯗꯒꯤ ꯑꯗꯒꯤ ꯅꯕꯦꯝꯕꯔ ꯗꯤꯁꯦꯝꯕꯔ ꯅꯕꯦꯝꯕꯔꯁꯤꯕꯨꯛꯇ ꯈꯣꯏꯁꯨꯨꯞ ꯁꯨꯞꯠꯇꯕꯤ ꯇꯨꯝꯕ ꯉꯝꯃ
ꯎꯝ ꯍꯧꯖꯤꯛ ꯆꯦꯛꯌꯨꯝꯅꯦ
ꯖꯨꯛꯁꯦ ꯖꯨꯛꯇꯥ ꯑꯃ ꯇꯧꯔꯛꯑꯦ ꯑꯗꯨꯅꯤ
ꯎꯝ ꯈꯪꯗꯦ ꯇꯧꯔꯤꯁꯦ ꯏꯁꯤꯡꯁꯤꯁꯨ ꯆꯪꯗ ꯌꯥꯗꯕ ꯌꯧꯅꯤ ꯀꯨꯏꯔꯦ ꯇꯣꯇꯤ ꯇꯥꯗꯕ ꯑꯗꯨꯒꯤ ꯇꯣꯏꯂꯦꯠ ꯆꯪꯉꯦ ꯏꯁꯤꯡ ꯑꯗꯨꯗꯒꯤ ꯐꯤꯖꯁꯨ ꯐꯤꯖꯥꯝꯃꯤ ꯏꯁꯤꯡ ꯏꯔꯨꯕꯨ ꯂꯨꯖꯔꯛꯇ꯭ꯔꯕꯅꯤ ꯏꯁꯤꯡ ꯂꯩꯇꯕ ꯑꯥ ꯉꯁꯥꯏꯗꯣ ꯂꯨꯏꯍꯦ ꯑꯗꯨꯕꯨ ꯍꯥꯏꯗꯤ ꯁꯨꯝ ꯂꯩꯗꯅ ꯏꯔꯨ ꯂꯨꯕ ꯐꯥꯎꯗꯤ ꯏꯁꯤꯡ ꯂꯩꯁꯜꯂꯛꯇ꯭ꯔꯦ ꯍꯥꯏꯕ ꯑꯗꯨꯅ ꯂꯩꯇ꯭ꯔꯕꯅꯤ ꯋꯥꯏ ꯍꯥꯏꯕ ꯂꯧꯔꯦ ꯂꯧꯕꯕꯨꯗꯤ
ꯑꯁ ꯒ꯭ꯌꯥꯟ ꯇꯥꯗꯦ ꯇꯧꯔꯤꯁꯦ ꯄꯩꯁꯥ ꯄꯥꯏꯗ꯭ꯔꯦ ꯄꯩꯁꯥ ꯄꯥꯏꯗ꯭ꯔꯦ ꯂꯩꯇ꯭ꯔꯦ ꯑꯗꯨꯅꯁꯨ ꯁꯤꯖꯤꯟꯅꯗꯕ ꯌꯥꯗꯕ ꯄꯣꯠꯁꯤꯗꯤ ꯂꯩꯗ ꯌꯥꯗꯕꯅꯤꯅ ꯋꯥꯔꯁꯨ ꯋꯥꯅ ꯑꯗꯨꯝ ꯇꯧꯋꯤꯗꯣ
ꯎꯝ
ꯀꯔꯤ ꯄꯨꯟꯁꯤ ꯃꯍꯤꯡꯅꯣꯕ ꯒ꯭ꯌꯥꯟꯒ ꯇꯥꯥꯁꯜꯂꯛꯇ꯭ꯔꯕꯅꯤ ꯇꯧꯔꯤꯁꯤ
ꯎꯝ
ꯉꯝꯅ ꯉꯝꯅꯕ ꯑꯗꯨꯝ
ꯉꯝꯅ ꯉꯝꯅꯕ ꯇꯦꯇꯦ ꯇꯦꯠ ꯇꯧꯔꯤꯕ ꯑꯗꯨꯅꯤ ꯁꯝꯅ ꯍꯥꯏꯔꯕꯗ ꯁꯤꯗꯅꯕ ꯑꯥ ꯀꯩꯅꯣ ꯂꯣꯝꯗ ꯀꯩꯁꯥꯝꯄꯥꯠꯂꯣꯝꯗ
ꯑꯣ ꯀꯅꯥ ꯀꯅꯥ
ꯏꯊꯟꯗꯅꯤꯗ
ꯑꯦ ꯏꯊꯟꯇꯥꯅ ꯆꯠꯂꯤꯕ
ꯏꯁꯥ ꯏꯎ ꯐꯕꯁꯤꯅ ꯂꯟꯅꯤ ꯑꯗꯨꯅ ꯏꯊꯟꯗ ꯆꯠꯀꯗꯧꯅꯤ ꯃꯤ ꯍꯧꯕꯗ ꯇꯜꯂꯤ ꯇꯟꯗꯦ ꯍꯥꯏꯗꯨꯏ ꯁꯦꯛꯄꯨꯗꯤ ꯍꯥꯥ
ꯀꯩꯁꯥꯝꯄꯥꯠ ꯀꯥꯏ ꯖꯒꯥꯕꯨ ꯆꯠ ꯀꯦ ꯎꯝ ꯑꯃꯨꯛ ꯍꯜꯂꯛꯇꯣꯏꯅꯤꯅꯦ
ꯑꯃꯨꯛ ꯍꯜꯂꯛꯇꯣꯏꯅꯤ
ꯎꯝ
ꯍꯥꯜꯂꯛꯑꯅꯤ ꯑꯦꯁ ꯅꯣꯏꯁꯨ ꯌꯦꯡꯉꯣ ꯅꯁꯥ ꯐ꯭ꯔꯦꯁ ꯀꯌꯥꯝ ꯑꯣꯏꯒꯦ ꯌꯦꯡꯉꯣ ꯋꯥꯛꯀꯤꯡ ꯐꯠ ꯆꯠꯊꯣꯛꯎꯔꯅꯤ ꯍꯜꯂꯛꯑꯅꯤ ꯏꯁꯤꯡ ꯇꯥꯡꯉꯁꯨ ꯇꯥꯡꯅ ꯏꯔꯨꯖꯥꯊꯣꯛꯑꯅꯤ ꯏꯔꯨꯖꯥꯊꯣꯛꯑꯒ ꯆꯥꯛ ꯆꯥꯊꯣꯛꯑꯒ ꯑꯁ ꯑꯗꯨꯗꯥ ꯑꯣꯏꯕ ꯐ꯭ꯔꯦꯁ ꯈꯨꯑꯣꯏꯗꯨꯗꯤ
ꯎꯝ
ꯆꯠꯊꯣꯛ
ꯆꯠꯇꯧꯅꯤ ꯅꯪ ꯅꯊꯟ ꯆꯠꯂꯤꯗꯣ ꯐꯩ ꯑꯩꯈꯣꯏꯗꯤ ꯀꯃꯥꯏ ꯏꯊꯟ ꯆꯠꯂꯨꯅꯤ ꯅꯨꯡꯗꯥꯡꯗꯅꯤꯅ
ꯌꯥ ꯌꯥꯝ ꯂꯥꯞꯅ ꯆꯠ ꯅꯠꯇ꯭ꯔꯁꯨ ꯃꯇꯦꯛ ꯃꯌꯥꯗꯤ ꯆꯠꯄ ꯌꯥꯏ ꯀꯩꯅꯣ ꯂꯩꯀꯥꯏꯒꯤ ꯑꯦꯔꯤꯌꯥ ꯖꯒꯥꯗꯨꯗ ꯆꯠꯂꯁꯨ ꯌꯥꯏ
ꯍꯣꯏ ꯌꯥꯏ ꯗꯣ ꯑꯩꯈꯣꯏꯗꯤ ꯅꯣꯏ ꯅꯣꯏ ꯅꯨꯄꯥꯅ ꯑꯃꯨꯛ ꯐꯩꯗꯅ ꯑꯩꯈꯣꯏꯅ ꯑꯃꯨꯛ ꯅꯨꯡꯗꯥꯡꯅꯤ ꯅ ꯃꯇꯦꯛ ꯃꯌꯥ ꯆꯠꯄꯗꯣ ꯃꯝꯖꯜꯂꯛꯑꯗꯤ ꯀꯃꯥꯏꯅ ꯏꯊꯟ ꯋꯥꯛꯀꯤꯡ ꯆꯠꯄꯅꯦꯅ ꯆꯠꯅꯤ ꯊꯕꯛ ꯏꯪꯈꯥꯡ ꯑꯗꯨꯝ ꯇꯧꯔꯀꯅꯤ
ꯑꯗꯨꯒ ꯑꯗꯨꯗꯅꯦ ꯌꯥꯝꯅ ꯑꯃꯨꯛ ꯅꯨꯄꯤꯒꯤ ꯌꯥꯝꯅ ꯂꯨꯕꯥ ꯑꯃꯥꯅ ꯑꯗꯨꯗ ꯑꯍꯜ ꯂꯃꯟ ꯍꯥꯏꯕꯗꯤ ꯁꯝꯅ ꯍꯥꯏꯔꯕꯗ ꯏꯃꯥ ꯑꯣꯏꯔꯣ ꯏꯕꯨꯡ ꯑꯣꯏꯔꯣꯗꯨꯒ ꯃꯣꯏꯒ ꯆꯠꯃꯤꯟꯅꯕ ꯇꯥꯔꯦ
ꯍꯣꯏ ꯑꯗꯨꯕꯨ ꯊꯕꯛ ꯉꯥꯛꯇꯕꯨ ꯅꯅꯦ ꯆꯠꯄꯗꯣ ꯍꯦꯛ ꯐꯔꯛ ꯇꯥꯕ
ꯍꯣꯏ ꯑꯃꯥꯔꯣꯝꯗꯕꯨꯗꯤ ꯆꯨꯝꯃꯤ ꯑꯗꯣ ꯏꯁꯥꯅ ꯏꯁꯥ ꯐꯒꯦ ꯍꯥꯏꯔꯗꯤ ꯇꯥꯏꯃꯤꯡꯁꯦ ꯏꯁꯥꯅ ꯍꯣꯠꯀꯗꯧꯅꯤ ꯑꯦ ꯁꯨꯃꯥꯏꯅ ꯋꯥꯛꯀꯤꯡ ꯆꯠꯂꯨꯔꯒ ꯑꯩ ꯁꯤꯒꯤ ꯇꯥꯏꯃꯤꯡꯗ ꯍꯜꯂꯛꯑꯒ ꯌꯨꯝꯒꯤ ꯊꯕꯛ ꯏꯪꯈꯥꯡ ꯇꯧꯕ ꯈꯣꯠꯄ ꯏꯁꯥꯅ ꯁꯨꯝ ꯁꯦꯗꯨꯜꯁꯦ ꯁꯦꯝꯕꯗꯤ ꯑꯗꯨꯝꯗꯣꯏ ꯌꯥꯏ ꯍꯥꯏꯇꯥꯔꯦ
ꯎꯝ ꯎꯝ
ꯑꯗꯣ ꯉꯁꯤꯒꯤꯗꯤ ꯀꯩꯀꯩ ꯃꯊꯦꯜ ꯇꯧꯊꯔꯒꯦ
ꯑꯣ ꯉꯁꯥꯏ ꯑꯌꯨꯛ ꯅꯨꯡꯗꯥꯡꯒꯤꯁꯦ ꯂꯥꯐꯨ ꯏꯔꯣꯟꯒꯦ ꯇꯧꯔꯝꯕꯅꯦ
ꯂꯥꯐꯨ ꯏꯔꯣꯜꯂꯗꯤ
ꯎꯝ ꯊꯨꯝꯌꯥꯛꯄꯤ ꯑꯃ ꯇꯥꯎꯔꯅꯤ ꯑꯥ ꯊꯨꯝꯌꯥꯛꯄꯤ ꯑꯃ ꯇꯥꯎꯗꯣꯏꯅꯦ ꯎꯝ ꯂꯥꯐꯨ ꯏꯔꯣꯜꯂꯅꯤ ꯊꯨꯝꯌꯥꯛꯄꯤ ꯑꯃ ꯇꯥꯎꯔꯅꯤ ꯑꯗꯨꯃꯥꯏꯅ ꯇꯧꯔꯅꯤ ꯅꯪ ꯖꯤꯝ ꯆꯠꯁꯤꯗꯅ
ꯑꯩꯈꯣꯏ ꯏꯁꯥꯕꯨ ꯐꯕꯒꯤꯅꯦ ꯍꯥꯏꯔꯗꯤ ꯑꯩꯈꯣꯏꯗꯤ ꯌꯥꯕꯤꯅꯦ ꯑ ꯑꯦ ꯑꯩꯈꯣꯏꯗꯤ ꯂꯣꯏ ꯌꯥ ꯅꯤ ꯏꯁꯥꯥꯕꯨ ꯐꯥꯕꯒꯤꯅꯦꯕꯨ ꯍꯥꯏꯔꯗꯤ
ꯀꯩꯅꯣ ꯑꯌꯨꯛꯇ
ꯑꯌꯨꯛ ꯄꯨꯡ ꯀꯌꯥꯗ ꯆꯠꯁꯦ ꯍꯥꯏꯅꯣ
ꯍꯥꯥ
ꯑꯌꯨꯛ ꯄꯨꯡ ꯀꯌꯥꯗ ꯆꯠꯁꯦ ꯍꯥꯏꯅꯣ
ꯑꯌꯨꯛ ꯆꯠꯂꯁꯨ ꯌꯥꯏ ꯅꯨꯡꯗꯥꯡ ꯋꯥꯏꯔꯝ ꯆꯠꯂꯁꯨ ꯌꯥꯏ ꯑꯩꯕꯨꯗꯤ ꯑꯌꯨꯛꯇ ꯆꯠꯂꯦ
ꯑꯗꯣ ꯑꯩꯒꯤꯅ ꯑꯃꯨꯛ ꯑꯌꯨꯛꯁꯦ ꯌꯥꯝ ꯊꯦꯡꯕꯁꯨ ꯄꯥꯝꯗꯕ ꯆꯠꯂꯗꯤ ꯉꯟꯅ ꯄꯨꯡ ꯃꯉꯥ ꯃꯈꯥꯏ ꯇꯔꯨꯛ ꯁ꯭ꯋꯥꯏꯗ ꯆꯠꯂꯒ
ꯑꯣ ꯑꯩꯗꯤ ꯃꯉꯥ ꯃꯈꯥꯏ ꯇꯔꯨꯛ ꯆꯠꯇꯦ ꯑꯩꯅ ꯑꯃꯨꯛ ꯄꯨꯡ ꯇꯔꯦꯠꯇ ꯆꯠꯂꯦꯕ ꯅꯪ ꯌꯥꯏꯌꯦ ꯄꯨꯡ ꯀꯩꯅꯣ ꯆꯠꯄ ꯌꯥꯏꯌꯦ ꯃꯉꯥ ꯃꯈꯥꯏꯗꯩ ꯍꯥꯡꯕꯅꯦ ꯃꯉꯥ ꯃꯈꯥꯏ ꯆꯠꯄ ꯌꯥꯅꯤ
ꯃꯉꯥ ꯃꯈꯥꯏ ꯅꯠꯇ꯭ꯔꯒ ꯇꯔꯨꯛꯇꯩ ꯆꯠꯂꯒ ꯄꯨꯡ ꯅꯤꯄꯥꯟ ꯁ꯭ꯋꯥꯏꯗ ꯍꯜꯂꯛꯑꯒ ꯑꯗꯒꯤ ꯄꯨꯡ ꯅꯤꯄꯥꯟꯗ ꯍꯜꯂꯛꯑꯅꯤ ꯈꯔ ꯉꯥꯏꯍꯥꯛ ꯍꯨꯃꯥꯡ ꯊꯣꯛꯎ ꯃꯌꯥꯝꯗꯣ ꯀꯪꯍꯟ ꯈꯣꯠꯍꯟ ꯇꯧꯔ ꯏꯔꯨꯖꯥ ꯊꯣꯛꯑꯒ ꯌꯨꯝꯒꯤ ꯊꯕꯛ ꯏꯟꯈꯥꯡ ꯇꯧꯔꯒ ꯑꯇꯩ ꯍꯣꯏ ꯑꯇꯩ ꯑꯇꯩ ꯁꯨꯝ
ꯑꯣ ꯐꯥꯔꯦꯁꯦ ꯑꯗꯨꯗꯤ ꯑꯩ ꯑꯩ ꯑꯃꯨꯛ ꯊꯝꯃꯒꯦ
ꯍꯣ ꯍꯣꯏ
ꯎꯝ ꯀꯣꯟꯅ ꯑꯃꯨꯛ ꯁꯥꯟꯅꯔꯁꯦ
ꯍꯣ ꯍꯣꯏ
ꯊꯝꯃꯦ ꯊꯝꯃꯦ
ꯂ ꯂꯧꯀꯤ